ꯍꯜꯂꯣ꯫ ꯍꯜꯂꯣ ꯑꯥ ꯇꯥꯏꯌꯦ ꯅꯪ ꯇꯥꯕ꯭ꯔꯥ꯫
ꯇꯥꯌꯦ ꯇꯥꯌꯦ ꯀꯩꯗꯧꯔꯤꯒꯦ꯫
ꯎꯝ ꯍꯧꯖꯤꯛꯅ ꯆꯥꯛ ꯆꯥꯔꯂ ꯂꯩ꯫ ꯅꯪꯗꯤ ꯍꯥ꯫
ꯅꯣꯏ ꯂꯣꯏꯔꯕꯣꯅꯦ꯫
ꯀ꯭ꯔꯤ ꯆꯥꯛꯔꯥ꯫
ꯅꯠꯇꯦ ꯅꯪ ꯁꯨꯇꯤ ꯄꯤꯔꯕꯣꯅꯦ꯫
ꯑꯥ ꯅꯠꯇꯦ ꯎꯝ ꯍꯨꯖꯤꯛ ꯊꯔꯇꯤ ꯃꯤꯅꯤꯠꯁ ꯂꯤꯔꯦ ꯕ꯭ꯔꯦꯛ꯫
ꯕ꯭ꯔꯦꯛꯔꯣ꯫
ꯑꯥ ꯄꯨꯡ ꯑꯃ ꯐꯥꯎꯅꯦ꯫
ꯄꯨꯡ ꯃꯉꯥ ꯃꯇꯝꯗ ꯑꯃꯨꯛ ꯆꯪꯗꫭꯏꯕꯥ꯫
ꯍꯥ꯫
ꯄꯨꯡ ꯑꯃ ꯃꯇꯨꯡꯗ ꯑꯃꯨꯛ ꯆꯪꯗꯣꯏꯔꯣ꯫
ꯑꯧ ꯍꯣꯏ꯫
ꯆꯥꯛ ꯌꯥꯝ ꯂꯥꯝꯔꯕꯣ ꯅꯪ ꯫
ꯍꯝ꯫
ꯆꯥꯛ ꯌꯥꯝ ꯂꯥꯝꯂꯕ꯭ꯔꯣ꯫
ꯆꯥꯛ ꯆꯥꯛꯂꯥꯝꯂꯕꯣ꯫
ꯆꯥꯛ ꯍꯥꯏꯕ꯭ꯔꯥ꯫
ꯎꯝ ꯆꯥꯛ ꯍꯣꯏ ꯆꯥꯛ ꯆꯥꯛ ꯆꯥꯅꯤꯡꯑꯕ꯭ꯔꯣ ꯍꯥꯏꯕ꯫
ꯑꯌꯨꯛ ꯆꯥꯈ꯭ꯔꯦ ꯆꯥꯛ꯫
ꯆꯥꯈ꯭ꯔꯦ ꯀꯔꯤ ꯃꯊꯦꯜ ꯆꯥꯔꯦ
ꯍꯥ
ꯀꯔꯤ ꯃꯊꯦꯜ ꯆꯥꯕ꯭ꯔꯣ
ꯌꯦꯔꯨꯝ
ꯌꯦꯔꯨꯝ ꯌꯦꯔꯨꯝꯒ ꯌꯥꯝ ꯌꯥꯝ ꯍꯥꯎꯔꯝꯅꯤ
ꯍꯣꯏ ꯌꯦꯔꯨꯝ ꯅꯪꯗꯤ ꯆꯥꯔꯕ꯭ꯔꯥ
ꯐꯥꯔꯦ ꯍꫭꯏ ꯑꯩꯗꯤ ꯑ ꯕꯤꯟꯁꯨ ꯆꯥꯌꯦ ꯑꯂꯨꯁꯨ ꯆꯥꯌꯦ ꯑꯗꯨꯒ ꯑꯩꯗꯤ ꯑꯁ ꯏꯟꯖꯥꯡ ꯅꯥꯄꯤꯗꯣ ꯑꯗꯨꯝ ꯂꯣꯏ ꯃꯤꯛꯁꯇ ꯆꯥꯏꯔꯦ
ꯎꯝ ꯍꯧꯒꯅꯤ ꯑꯗꯨꯗꯤ
ꯈꯪꯗꯦ ꯍꯥꯎꯕ ꯍꯥꯎꯇꯕ ꯑꯗꯨꯝ ꯆꯥꯕꯤꯈ꯭ꯔꯦ ꯂꯥꯝꯕꯅꯤꯅ ꯑꯈꯣꯏ ꯑꯗꯨꯝ ꯆꯥꯈ꯭ꯔꯦ
ꯍꯥꯎꯒꯅꯤ
ꯎꯝ ꯄꯨꯡ ꯀꯌꯥꯗ ꯂꯣꯢꯒꯦꯔꯥ ꯅꯪ
ꯂꯣꯏꯒꯦꯔꯥ ꯍꯥꯏꯕꯗꯤ ꯀ꯭ꯂꯥꯁ ꯍꯥꯏꯕ꯭ꯔꯥ
ꯑ ꯀ꯭ꯂꯥꯁꯇꯣ
ꯀ꯭ꯂꯥꯁ ꯄꯨꯡ ꯑꯍꯨꯝꯐꯥꯎ
ꯄꯨꯡ ꯑꯍꯨꯝ ꯐꯥꯎꯔꯗꯤ ꯑꯗꯨꯝ ꯄꯨꯡ ꯑꯍꯨꯝ ꯃꯇꯨꯡꯗꯗꯤ ꯑꯗꯨ ꯂꯣꯏꯔꯒ ꯅꯪ ꯐ꯭ꯔꯤ ꯐ꯭ꯔꯤ ꯑꯣꯏꯗ꯭ꯔꯣ
ꯎꯝ ꯍꯣꯏ ꯑꯗꯨꯕꯨ ꯑꯥ ꯏꯁ꯭ꯇꯗꯤ ꯑꯥꯋꯔꯁꯨ ꯂꯩꯌꯦ ꯄ꯭ꯔꯦꯌꯔ ꯎꯝ ꯨꯀꯨꯝꯕꯁꯨ ꯂꯩꯌꯦ ꯑꯥꯐꯇꯔ ꯊ꯭ꯔꯤ ꯐꯣꯔ ꯒꯨꯝꯕꯗ
ꯅꯣ ꯅꯣꯏꯅ ꯅꯣꯏꯅ ꯏꯁ ꯏꯁ꯭ꯇꯗꯤ ꯑꯥꯋꯔꯁꯦ ꯎꯝ ꯅꯨꯡꯗꯥꯡꯗ ꯅꯠꯇ꯭ꯔꯣ ꯏꯚꯤꯅꯤꯡꯗ ꯇꯧꯕ꯭ꯔꯣ ꯏꯁ꯭ꯇꯗꯤ ꯑꯥꯋꯔꯁꯦ
ꯑꯣꯢ ꯏꯚꯤꯅꯤꯡꯗꯁꯨ ꯂꯩꯌꯦ
ꯑꯣ ꯏꯚꯤꯅꯤꯡꯗꯁꯨ ꯅꯨꯡꯗꯥꯡꯗꯁꯨ
ꯎꯝ ꯈꯣꯏꯅ ꯑꯦꯅꯤ ꯇꯥꯏꯝ ꯏꯚꯤꯅꯤꯡꯗꯁꯨ ꯏꯚꯤꯅꯤꯡꯗꯗꯤ ꯀꯝꯄꯜꯁꯔꯤ ꯑꯗꯨꯕꯨ ꯑꯥꯐꯇꯔ ꯀ꯭ꯂꯥꯁꯇꯤ ꯎꯝ ꯑꯈꯣꯏꯒꯤ ꯀꯨꯁꯤꯅꯤ
ꯎꯝ ꯅꯨꯡꯗꯥꯡꯗ ꯄꯨꯡ ꯅꯨꯡꯗꯥꯡ ꯄꯨꯡ ꯁꯤꯛꯁ ꯁꯚꯦꯟ ꯑꯣꯏꯔꯗꯤ
ꯎꯝ ꯁꯚꯦꯟꯒꯨꯝꯕꯗ ꯍꯧꯒꯤꯝꯅꯤ
ꯁꯚꯦꯟ ꯁꯚꯦꯟ ꯁꯚꯦꯟꯗ ꯍꯧꯕꯀꯣ ꯑꯗꯨꯒ ꯅꯪꯗꯤ ꯅꯪꯗꯤ ꯌꯥꯝ ꯊꯦꯡꯅ ꯇꯨꯝꯃꯤꯅ ꯅꯪꯗꫭ
ꯍꯥ
ꯅꯪ ꯌꯥꯝ ꯊꯦꯡꯅ ꯇꯨꯝꯃꯤꯅꯤ
ꯅꯪꯔ
ꯉꯔꯥꯡꯁꯨ ꯑꯇꯣꯞꯄꯁꯨ ꯇꯨ ꯇꯨꯝꯃꯝꯅꯤꯅ
ꯍꯣꯏ ꯊꯦꯡꯕꯅꯦ
ꯅꯪꯅ ꯄꯨꯡ ꯑꯦꯂꯕꯦꯟ ꯑꯗꯨꯋꯥꯢ ꯗꯥꯏ ꯇꯨꯝꯕ ꯅꯠꯇ꯭ꯔ ꯅꯪ ꯍꯦꯂꯤꯅ
ꯎꯝ ꯍꯣꯏ ꯑꯔꯥꯎꯟ ꯍꯣꯏꯠ ꯑꯗꯨꯝ ꯍꯣꯏ ꯍꯣꯏ ꯅꯪꯗꯤ
ꯑꯩꯗꯤ ꯇꯨꯌꯦꯜꯐ ꯑꯗꯨꯋꯥꯏ ꯇꯨꯝꯕꯀꯣ
ꯑꯥ ꯐꯨꯠꯕꯣꯜ ꯌꯦꯡꯕ꯭ꯔꯥ ꯅꯪ ꯑꯧ ꯑꯧ ꯌꯦꯡꯉꯤ ꯌꯦꯡꯉꯤ ꯑꯣ ꯀ꯭ꯔꯤꯇꯤꯝ ꯁ꯭ꯄꯣꯔꯠ ꯇꯧꯔꯦ ꯑꯣ ꯑꯣ ꯍꯣꯏ ꯀ꯭ꯔꯤ ꯇꯤꯝ
ꯑꯩꯅ ꯇꯧꯕ ꯉꯝꯃꯦ ꯑꯔꯖꯦꯟꯇꯤꯅꯥꯗꯣ ꯑꯩꯅ ꯇꯧꯕꯅꯦ ꯉꯝꯃꯦꯗꯣ
ꯑꯍꯝ
ꯑꯩꯗꯤ ꯑꯥꯔꯖꯦꯟꯇꯤꯅꯥꯗꯤ ꯄꯥꯝꯗꯦ ꯑꯩꯔꯣ
ꯎꯝ
ꯑꯩꯗꯤ ꯄꯣꯔꯇꯨꯒꯜꯀꯥ ꯐ꯭ꯔꯦꯟꯁꯀꯥ ꯄꯥꯝꯃꯦ ꯍꯣꯏ ꯔꯣꯅꯥꯜꯗꯣꯒ ꯐꯦꯟ
ꯑꯩꯩꯅ ꯑꯩꯒꯤ ꯁꯞꯄꯣꯔꯠꯇꯤ ꯑꯔꯖꯦꯟꯇꯤꯅꯥꯒ ꯅꯣꯔꯋꯦ ꯑꯗꯨꯅꯤ ꯇꯥꯕ꯭ꯔꯥ ꯇꯥꯕ꯭ꯔꯥ ꯇꯥꯕ꯭ꯔꯣ ꯍꯜꯂꯣ ꯇꯥꯕ꯭ꯔꯣ ꯍꯜꯂꯣ